ꯍꯜꯂꯣ
ꯏꯆꯦ ꯀꯃꯥꯏ ꯀꯃꯥꯏꯟ ꯇꯧꯔꯤꯒꯦ ꯅꯨꯡꯉꯥꯏꯔꯤꯕꯣ
ꯎꯝ ꯅꯨꯡꯉꯥꯏꯔꯤꯌꯦ ꯍꯧꯖꯤꯛꯀꯥꯟꯖꯦ ꯁꯥꯅ ꯁꯥꯕꯒ ꯈꯪꯗꯦꯅꯦ ꯑꯗꯣ ꯅꯣꯏꯒꯤ ꯀꯩꯅꯣ ꯇꯧꯕ ꯎꯝ ꯅꯣꯏꯒꯤ ꯍꯩꯅꯧꯒꯤ ꯄꯥꯝꯕꯤ ꯃꯌꯥꯝ ꯊꯥꯕꯗꯣ
ꯑꯥ
ꯑꯗꯨ ꯀꯨꯃꯥꯏ ꯇꯧꯒ꯭ꯔꯒꯦ ꯍꯩꯅꯧꯖꯦ ꯎꯝ ꯑꯈꯣꯏꯒꯤ ꯑꯩꯖꯦ ꯈꯔ ꯂꯧꯅꯤꯡꯉꯦꯕ ꯑꯃꯨꯟꯕꯗꯨ ꯀꯦꯖꯤ ꯀꯨꯟꯃꯨꯛ ꯌꯣꯟꯅꯕꯒꯤ ꯑꯗꯨ ꯅꯣꯏ ꯍꯩꯅꯧꯗꯣ ꯎꯝ ꯍꯣꯏ ꯑꯩ ꯀꯔꯕꯥꯔ ꯇꯧꯅꯕ ꯑꯗꯣ ꯅꯣꯏꯒꯤ ꯍꯩꯅꯧ ꯍꯩꯅꯧꯗꯣ ꯍꯥꯏꯗꯤ ꯃꯈꯜ ꯈꯔ ꯌꯥꯝ ꯁꯨꯗꯥꯏꯅꯦ ꯑꯥ ꯈꯔ ꯑꯁꯥꯡꯕꯤ ꯑꯇꯦꯟꯕꯤ ꯃꯈꯥꯖꯥꯏ ꯉꯥꯡꯕꯤ ꯀꯩꯀꯥꯗꯣ
ꯑꯥ ꯂꯩ ꯂꯩ
ꯑꯗꯣ ꯍꯧꯖꯤꯛꯄꯨ ꯑꯥ ꯀꯃꯥꯏ ꯇꯧꯔꯦ ꯃꯨꯟꯕ ꯍꯧꯖꯜꯂꯛꯑꯕ꯭ꯔꯣ
ꯍꯣꯏ ꯏꯆꯦ ꯃꯨꯜꯂꯦ ꯑꯌꯥꯝꯕꯅꯥ ꯃꯨꯜꯂꯦ ꯍꯥꯏꯇꯥꯔꯦꯅꯦ ꯑꯗꯣ ꯃꯌꯥꯝꯖꯨ ꯌꯣꯟꯒ꯭ꯔꯦ ꯑꯗꯨꯝ ꯑꯗꯣ ꯏꯆꯦꯖꯨ ꯂꯧꯒꯦꯗꯤ ꯍꯥꯏꯗꯤ ꯀꯩꯅꯣ ꯇꯧꯔꯤꯉꯩꯗ ꯅꯣꯡ ꯐꯥꯗꯣꯛ ꯑꯈꯣꯏ ꯁꯣꯟꯗ ꯀꯣꯏꯊꯣꯛꯔꯛꯑꯣ ꯑꯗꯨꯒ ꯑꯗꯨꯝ ꯍꯦꯛꯎ ꯂꯥꯎꯋꯣ
ꯎꯝ ꯅꯣꯏꯅ ꯀꯦꯖꯤꯗ ꯀꯌꯥꯗꯤ ꯊꯥꯒꯦ
ꯀꯦꯖꯤꯗ ꯂꯨꯄꯥ ꯀꯨꯟ ꯃꯉꯥ ꯊꯥꯏ ꯏꯆꯦ
ꯑꯗꯨꯗꯤ ꯌꯥꯝ ꯍꯣꯡꯖꯥꯅꯤꯅꯦ
ꯑꯥ ꯑꯩꯈꯣꯏꯅ ꯍꯣꯡꯅ ꯊꯥꯕ ꯑꯗꯨꯒ
ꯅꯪ ꯈꯣꯖꯦꯟꯗꯣ ꯈꯔ ꯁꯦꯡꯅ ꯉꯥꯡꯉꯣ ꯕ꯭ꯔꯣ ꯕ꯭ꯔꯣ ꯂꯥꯎꯕꯒꯨꯝ ꯇꯧꯋꯦ
ꯍꯥꯏꯗꯤꯅꯦ
ꯎꯝ
ꯀꯩꯅꯣ ꯑꯩꯈꯣꯏꯗꯣ ꯍꯩꯅꯧꯖꯦ ꯌꯥꯝꯕꯅꯤꯅ ꯀꯩꯅꯣ ꯑꯥ ꯑꯩꯅ ꯃꯣꯏ ꯃꯤ ꯃꯌꯥꯝ ꯂꯥꯛꯑꯦꯕ ꯂꯧꯕ
ꯎꯝ
ꯑꯗꯒꯤ ꯀꯦꯖꯤꯗ ꯀꯨꯟ ꯃꯉꯥꯗ ꯊꯥꯔꯕ ꯑꯩꯅ ꯑꯗꯨꯒ ꯃꯣꯏ ꯌꯣꯟꯅꯤꯡꯕ ꯁꯦꯟꯗꯣꯡꯗ ꯌꯣꯟꯖꯔꯖꯅꯣꯅ
ꯍꯧꯖꯤꯛꯄꯨ ꯀꯌꯥꯗ ꯌꯣꯟꯅꯒꯦ ꯀꯩꯅꯣ ꯕꯖꯥꯔꯗ ꯀꯦꯖꯤꯗ
ꯀꯦꯖꯤꯗ ꯆꯅꯤ ꯌꯣꯜꯂꯦ ꯑꯈꯣꯏꯅ
ꯑꯗꯨꯗꯤ ꯐꯥꯖꯅ ꯇꯣꯡꯉꯦꯅꯦ
ꯍꯣꯏ ꯑꯗꯨꯅꯦ ꯑꯩꯁꯨ ꯅꯪ ꯂꯨꯄꯥ ꯀꯨꯟ ꯃꯉꯥ ꯍꯥꯏꯔꯛꯄꯗ ꯄꯨꯉꯛ ꯉꯛꯈ꯭ꯔꯕꯅꯦ ꯍꯥꯏꯕ
ꯍꯣꯏ ꯑꯗꯨꯃꯥꯏꯅ ꯑꯩꯈꯣꯏꯗꯤ ꯀꯨꯟ ꯃꯉꯥꯗ ꯊꯥꯏꯌꯦꯕ ꯍꯥꯏꯗꯤ ꯑꯩꯈꯣꯏꯗꯤ ꯐꯥ꯭ꯔꯝ ꯈꯣꯏꯅ ꯍꯩꯅꯧꯒꯤ ꯐꯥ꯭ꯔꯝ ꯑꯣꯏꯅ ꯇꯧ ꯌꯥꯝ ꯆꯥꯎꯕꯅꯤꯅꯅꯦ
ꯎꯝ
ꯑꯗꯣ ꯌꯥꯝꯅ ꯍꯥꯏꯗꯤ ꯑꯗꯨꯝ ꯑꯩꯈꯣꯏꯅ ꯑꯗꯨꯃꯥꯏꯅ ꯀꯨꯟ ꯃꯉꯥ ꯌꯣꯟꯕ ꯍꯥꯏꯖꯦ ꯃꯣꯏꯅ ꯂꯧꯔꯤꯖꯦ ꯀꯦꯖꯤ ꯌꯥꯝꯃꯦꯕ ꯀꯦꯖꯤ ꯆꯥꯝꯃ ꯐꯥꯎ ꯂꯧꯔꯛꯄ ꯌꯥꯎꯋꯤ ꯀꯦꯖꯤ ꯆꯅꯤ ꯆꯍꯨꯝ ꯂꯧꯕ ꯌꯥꯎꯔꯑꯦ
ꯎꯝ
ꯑꯈꯣꯏꯅ ꯑꯗꯨꯝ ꯌꯣꯟꯕ ꯀꯩꯁꯨ ꯀꯥꯏꯗꯦꯕ
ꯑꯣ ꯑꯁ ꯑꯗꯨꯅꯦꯅꯦ ꯀꯩꯅꯣ ꯀꯩꯅꯣ ꯇꯧꯕ ꯑꯥ ꯍꯩꯅꯧꯒꯤ ꯃꯈꯟꯗꯣ ꯀꯌꯥꯅꯣ ꯂꯩꯗꯨꯕꯣ
ꯍꯩꯅꯧꯒꯤ ꯃꯈꯜꯖꯦ ꯏꯆꯦ ꯑꯥ ꯑꯩꯅ ꯈꯟꯕꯗ ꯌꯥꯡꯈꯩ ꯃꯉꯥꯃꯨꯛ ꯂꯩꯔꯝꯗꯣꯏ ꯃꯥꯜꯂꯦ
ꯑꯗꯣ ꯀꯩꯅꯣꯗꯨꯗꯤ ꯑꯩꯈꯣꯏꯒꯤ ꯂꯣꯀꯦꯜꯒꯤ ꯍꯩꯖꯥꯎꯗꯨꯗꯤ ꯂꯣꯏꯔꯝꯃꯅꯤ ꯑꯗꯨꯗꯤ ꯌꯣꯟꯁꯨ ꯌꯣꯟꯅꯗꯦ ꯗꯅꯥ
ꯑꯥ
ꯑꯗꯣ ꯑꯃ ꯑꯈꯣꯏꯒꯤ ꯈꯔ ꯑꯁꯥꯡꯕ ꯑꯁꯥꯡꯕ ꯍꯩꯅꯧꯗꯣ ꯂꯩꯔꯤꯕ꯭ꯔꯣ
ꯂꯩꯔꯤ ꯂꯩꯔꯤ ꯏꯆꯦ ꯗꯦꯁꯀꯤ ꯍꯥꯏꯕ꯭ꯔ ꯀꯩꯅꯣꯃ ꯍꯥꯏꯗꯏꯅꯦ ꯑꯗꯨꯕꯣ
ꯎꯝ ꯍꯥꯟꯋꯥꯏꯗꯤ ꯃꯣꯔꯦꯗꯒꯤ ꯌꯥꯝ ꯄꯨꯊꯣꯛꯄꯗꯣ ꯑꯁꯥꯡꯕꯗꯣ
ꯑꯧ ꯈꯪꯉꯤ ꯈꯪꯉꯤ ꯃꯅꯝ ꯈꯤꯇꯪ ꯅꯝꯂꯞ ꯇꯧꯕ꯭ꯔꯣ ꯇꯧꯗꯥꯏꯅꯦ
ꯎꯝ
ꯃꯀꯨꯗꯣ ꯃꯀꯨꯗꯣ ꯃꯅꯝ ꯅꯝꯕꯒꯨꯝ ꯇꯧꯕꯅꯦꯕ
ꯑꯣ ꯍꯣꯏ ꯃꯥꯒꯤ ꯃꯅꯝ ꯑꯃ ꯇꯣꯉꯥꯟꯕ ꯃꯅꯝ ꯑꯃꯗꯤ ꯑꯗꯨꯝ ꯈꯔ ꯂꯩꯖꯕꯅꯦꯕ
ꯎꯝ
ꯑꯗꯨꯗꯣ ꯌꯥꯝꯅ ꯗꯤꯃꯥꯟ ꯂꯩꯌꯦ ꯍꯥꯏꯗꯤ ꯌꯥꯝ ꯊꯨꯝꯕꯗꯣ
ꯑ ꯃꯨꯜꯂꯀꯥꯟꯗ ꯌꯥꯝ ꯊꯨꯝꯕ ꯃꯣꯏ
ꯎꯝ ꯑꯗꯣ ꯃꯣꯏꯒꯤ ꯍꯨꯖꯤꯛꯀꯤ ꯃꯨꯟꯕꯖꯦ ꯅꯣꯏꯅ ꯍꯦꯛꯇꯣꯛꯑꯒ ꯑꯗꯨꯝ ꯍꯩꯖꯤꯡ ꯐꯥꯕ ꯃꯇꯝꯗ ꯍꯦꯛꯇꯣꯛꯑꯒ ꯑꯣꯝꯕ꯭ꯔꯥ ꯅꯠꯇ꯭ꯔꯒ ꯃꯊꯛꯇ ꯑꯗꯨꯝ ꯃꯨꯟꯖꯔꯛꯄꯣ ꯀꯃꯥꯏꯅ ꯇꯧꯒꯦ
ꯆꯦ ꯑꯈꯣꯏꯁꯦ ꯑꯈꯣꯏꯒꯤ ꯑꯣꯏꯅꯗꯤ ꯍꯩꯅꯧꯁꯦ ꯌꯥꯝꯕꯅꯤꯅꯅꯦ
ꯃ-ꯃꯄꯨꯡ ꯐꯥꯔꯀꯥꯟꯗ ꯇꯧꯋꯦꯕ ꯀꯩꯒꯤꯅꯣ ꯍꯥꯏꯗꯤ ꯃꯊꯛꯇ ꯃꯨꯟꯕꯖꯤꯗꯤ ꯎꯆꯦꯛ ꯀꯩꯀꯥꯅ ꯆꯥꯊꯣꯛꯑꯦꯕ
ꯎꯝ
ꯑꯗꯨꯅ
ꯇꯥꯕ꯭ꯔꯣ
ꯇꯥꯏꯑꯦ ꯇꯥꯏ ꯑꯗꯨꯅ ꯎꯆꯦ ꯀꯩꯀꯥꯅ ꯆꯥꯊꯣꯛꯄꯅꯤꯅ ꯑꯈꯣꯏꯗꯤ ꯍꯩꯖꯤꯡ ꯐꯥꯔꯀꯥꯟꯗ ꯃꯨꯜꯍꯜꯂꯦꯕ ꯑꯗꯨꯃꯥꯏꯅ ꯇꯧꯔꯒ
ꯑꯣ
ꯍꯥꯏꯗꯤ ꯂꯣꯏꯔ ꯃꯨꯜꯍꯜꯂꯀꯥꯟꯗ ꯌꯣꯜꯂꯦꯕ ꯅꯠꯇ꯭ꯔꯗꯤ ꯃꯊꯛꯇ ꯂꯩꯔꯤꯕ ꯄꯣꯠ ꯑꯣꯏꯔꯗꯤ ꯃꯣꯏꯒꯤ ꯍꯥꯏꯗꯤ ꯑꯩꯈꯣꯏꯗ ꯃꯥꯡꯖꯩ ꯍꯥꯏꯇꯥꯔꯦꯅꯦ ꯎꯆꯦꯛ ꯃꯌꯥꯝꯗꯨꯅ ꯆꯥꯕꯗ ꯑꯗꯨꯅ ꯁꯪꯉꯤꯉꯩꯗ ꯎꯆꯦꯛꯅ ꯆꯥꯕ ꯌꯥꯗ꯭ꯔꯤꯉꯩꯗ ꯁꯪꯉꯤꯉꯩꯗꯅꯦ
ꯅꯥ ꯍꯦꯛꯇꯣꯛꯑꯒ ꯊꯝꯕ
ꯑꯥ
ꯑꯣ ꯑꯗꯨꯗꯤ ꯅꯣꯏ ꯍꯦꯛꯄꯗꯤ ꯀꯌꯥꯃꯨꯛ ꯑꯃꯨꯛ ꯃꯨꯛ ꯍꯦꯛꯄꯗ ꯑ ꯀꯤꯖꯤ ꯀꯌꯥꯃꯨꯛ ꯀꯌꯥꯃꯨꯛꯀꯗꯤ ꯍꯦꯛꯀꯦ
ꯑꯥ
ꯀꯩ ꯍꯥꯏꯕ
ꯀꯦꯖꯤꯁꯤꯆꯦ ꯑꯃꯨ ꯃꯨꯛ ꯍꯦꯛꯄꯗ ꯀꯦꯖꯤꯁꯦ ꯑꯩꯅ ꯈꯟꯕꯗ ꯍꯧꯖꯤꯛ ꯃꯤ ꯑꯈꯣꯏꯒꯤꯗꯣ ꯀꯦꯖꯤ ꯆꯧꯉꯥꯃꯨꯛꯇꯤ ꯍꯦꯛꯑꯝꯗꯣꯏ ꯃꯥꯜꯂꯦ
ꯑꯗꯣ ꯑ ꯀꯤ ꯍꯧꯖꯤꯛꯀꯤ ꯍꯩꯅꯧ ꯁꯥꯡꯕꯤꯁꯤꯔꯣ ꯅꯪꯅ ꯀꯤꯖꯤꯗ ꯀꯨꯟ ꯃꯉꯥ ꯀꯨꯟ ꯃꯉꯥ ꯊꯥꯔꯤꯁꯦ
ꯑ ꯅꯠꯇꯦ ꯃꯥꯗꯤ ꯀꯨꯟ ꯃꯉꯥ ꯅꯠꯇꯦ ꯏꯆꯦ ꯃꯥꯅ ꯀꯨꯟꯊ꯭ꯔꯥ ꯃꯉꯥ ꯊꯥꯏ
ꯑꯣ ꯈꯔ ꯑꯃꯅ ꯀꯨꯟ ꯃꯉꯥ ꯍꯥꯏꯅꯧꯁꯦ ꯃꯈꯜ ꯃꯈꯜ ꯃꯥꯟꯅꯗꯕꯩ ꯃꯇꯨꯡ ꯏꯟꯅ
ꯑꯣ ꯍꯣꯏ ꯍꯣꯏ
ꯑꯣ ꯑꯣ ꯑꯗꯨꯗꯤ ꯑꯥ ꯑꯩꯈꯣꯏꯒꯤ ꯃꯈꯖꯥꯏ ꯉꯥꯡꯕꯤ ꯃꯈꯖꯥꯏ ꯉꯥꯡꯕꯤꯗꯣ ꯄꯤꯛꯂꯞ ꯄꯤꯛꯂꯞ ꯇꯧꯔꯒ ꯌꯥꯝ ꯄꯤꯛꯄꯁꯨ ꯅꯠꯗꯕ ꯆꯥꯎꯁꯨ ꯆꯥꯎꯕꯁꯨ ꯅꯠꯗꯕ ꯃꯈꯖꯥꯏ ꯉꯥꯡꯕꯤ ꯍꯩꯅꯧꯗꯨ ꯂꯩꯕ꯭ꯔꯣ
ꯂꯩꯔꯤꯖꯦ ꯑꯗꯨꯁꯨ
ꯑꯗꯨꯗ ꯀꯦꯖꯤꯗ ꯀꯌꯥ ꯊꯥꯔꯤꯕ
ꯑꯗꯨꯅ ꯀꯨꯟꯊ꯭ꯔꯥ ꯊꯥꯏ
ꯑꯣ ꯑꯣ ꯑꯗꯨꯗꯤ ꯑꯩ ꯑꯗꯨꯗꯣ ꯀꯦꯖꯤ ꯌꯥꯡꯈꯩꯗ ꯂꯧꯒꯦꯕ ꯍꯥꯗꯤ ꯑꯥ ꯑꯗꯨꯝ ꯀꯨꯏꯗ ꯊꯝꯕ ꯌꯥꯕꯅꯦꯕ ꯃꯁꯛꯁꯨ ꯉꯛꯁꯪꯖꯨ ꯉꯥꯡꯕꯅꯤꯅꯅꯦ ꯃꯤꯁꯤꯡꯅꯖꯨ ꯌꯥꯝ ꯄꯥꯝꯅꯩꯌꯦꯕ ꯍꯧꯖꯤꯛ ꯑꯥ ꯀꯩꯊꯦꯜꯗ ꯃꯤꯅ ꯌꯥꯝꯅ ꯑꯩꯉꯣꯟꯗ ꯍꯪꯉꯤꯖꯦ ꯍꯧꯖꯤꯛꯀꯤ ꯍꯩꯅꯧ ꯑꯁꯥꯡꯕꯤꯁꯤ ꯑꯝꯅꯦ ꯍꯧꯖꯤꯛꯀꯤ ꯃꯈꯖꯥꯏ ꯉꯥꯡꯕꯤꯖꯤ ꯑꯝꯅꯦ ꯑꯗꯨꯒ ꯎꯝ ꯈꯣꯏꯒꯤ ꯃꯥꯈꯖꯥꯏ ꯉꯥꯡꯕꯤꯗꯩ ꯈꯔ ꯆꯥꯎꯕ ꯍꯦꯟꯒꯠꯄ ꯃꯇꯨꯝ ꯇꯥꯕ ꯃꯇꯣꯡ ꯌꯥꯝ ꯌꯥꯎꯕ ꯃꯔꯨꯅ ꯌꯥꯝ ꯄꯤꯛꯄ ꯃꯇꯨꯝ ꯇꯥꯕ ꯍꯩꯅꯧꯗꯣ
ꯑꯥ
ꯌꯦꯂꯣ ꯀꯂꯔ ꯑꯣꯏꯕꯗꯣ ꯄꯨꯔꯥ ꯑꯗꯨꯖꯨ ꯂꯩꯕ꯭ꯔꯣ
ꯂꯩꯅꯤ ꯏꯆꯦ ꯑꯗꯨꯖꯣ
ꯎꯝ ꯎꯝ ꯑꯗꯨꯗꯨꯒ ꯃꯣꯏ ꯑꯍꯨꯝꯁꯦ ꯌꯥꯝꯅ ꯗꯤꯃꯥꯟ ꯂꯩꯌꯦꯕ ꯃꯥꯔꯀꯦꯠꯇ
ꯎꯝ
ꯑꯗꯨꯅ ꯑꯩ ꯃꯣꯏꯗꯣ ꯑꯥ ꯍꯧꯖꯤꯛꯀꯤ ꯑꯩꯅ ꯍꯥꯏꯔꯤꯕ ꯃꯇꯨꯡ ꯇꯥꯕ ꯌꯦꯂꯣ ꯀꯂꯔꯗꯨꯅ ꯑꯗꯨꯁꯨ ꯀꯦꯖꯤ ꯌꯥꯡꯈꯩꯃꯨꯛ ꯂꯧꯒꯦ
ꯌꯥꯏꯌꯦ ꯌꯥꯏꯌꯦ ꯏꯆꯦ ꯂꯧꯑꯣ
ꯑꯗꯣ ꯅꯣꯏꯒꯤ ꯑꯣꯟꯕ ꯈꯣꯠꯄꯗꯤ ꯀꯃꯥꯏꯅ ꯇꯧꯋꯤ ꯑꯩꯈꯣꯏꯅ ꯃꯤꯇꯔ ꯄꯨꯖꯔꯛꯀꯗ꯭ꯔꯥ ꯅꯣꯏꯒꯤ ꯃꯤꯇꯔ ꯂꯩꯕ꯭ꯔꯣ
ꯑꯥ ꯏꯆꯦꯅ ꯄꯥꯝꯃꯗꯤ ꯏꯆꯦꯅ ꯑꯝ ꯄꯣꯔꯛꯄ ꯌꯥꯏꯗ
ꯅꯣꯏꯒꯤ ꯅꯣ ꯑꯩꯅ ꯈꯜꯂꯤꯁꯤꯅ ꯅꯣꯏꯒꯤ ꯂꯩꯔꯗꯤ ꯑꯗꯨꯝ ꯅꯣꯏꯒꯤꯗꯨꯗ ꯁꯤꯖꯤꯟꯅꯔꯖꯦꯕ ꯍꯥꯏꯗꯤ ꯄꯨꯊꯣꯛ ꯄꯨꯁꯤꯟ ꯇꯧꯕꯗꯣ ꯑꯩꯉꯣꯟꯗꯁꯨ ꯖꯟ ꯖꯥꯟ ꯑꯣꯏꯌꯦꯕ
ꯎꯝ ꯌꯥꯏ ꯏꯆꯦ
ꯑꯣ ꯅꯣꯏꯒꯤ ꯃꯤꯇꯔ ꯂꯩꯌꯦꯕꯀꯣ
ꯍꯥꯥ
ꯅꯣꯏꯒꯤ ꯃꯤꯇꯔ ꯂꯩ ꯍꯥꯏꯕ ꯅꯠꯇ꯭ꯔꯣ
ꯑꯥꯡ ꯂꯩꯌꯦ ꯏꯆꯦ
ꯑꯗꯨꯗꯤ ꯑꯩ ꯄꯨꯔꯛꯑꯔꯣꯏꯒꯦ
ꯎꯝ
ꯑꯥ ꯑꯗꯨꯒ ꯍꯧꯖꯤꯛꯀꯤ ꯑꯗꯨꯗꯤ ꯅꯪ ꯅꯪꯅ ꯈꯔ ꯍꯦꯛꯄꯤꯔꯝꯃꯒꯦꯔꯣ ꯍꯥꯏꯗꯤ ꯀꯦꯖꯤꯗꯣ ꯑꯃꯥꯖꯨ ꯌꯥꯡꯈꯩ ꯑꯃꯥꯖꯨ ꯌꯥꯡꯈꯩꯅꯤꯅ ꯑꯩ ꯂꯥꯛꯑꯒ ꯍꯦꯛꯄꯗꯨꯗꯤ ꯑꯩꯖꯨ ꯁꯣꯝꯗ ꯊꯕꯛ ꯈꯔ ꯆꯤꯟꯕꯅꯤꯅ ꯑꯃꯨꯛ ꯈꯗꯦꯟꯗ ꯑꯃꯨꯛ ꯆꯠꯅꯕ ꯍꯣꯠꯅꯕꯅꯤꯅ ꯈꯔ ꯈꯣꯏꯌꯧꯅꯔꯅꯤꯕ ꯗꯣ ꯅꯣꯏꯒꯤ ꯑꯉꯥꯡꯖꯤꯡ ꯍꯦꯛꯅꯕ ꯂꯩꯕ꯭ꯔꯥ ꯅꯠꯇ꯭ꯔꯒ ꯅꯪꯅ ꯗꯨꯝ ꯍꯦꯛꯇꯣꯏꯕ꯭ꯔꯥ
ꯑꯉꯥꯡꯖꯤꯡ ꯂꯩꯅꯤ ꯏꯆꯦ ꯑꯩ ꯑꯦ ꯍꯦꯍꯜꯂꯝꯃꯒꯦ ꯀꯦꯖꯤ ꯑꯗꯨꯗꯤ ꯄꯨꯟꯅ ꯆꯥꯝ ꯌꯥꯡꯈꯩ ꯅꯠꯇ꯭ꯔꯣ
ꯆꯥꯝ ꯌꯥꯡꯈꯩꯅꯦ ꯑꯗꯣ ꯑꯇꯣꯞꯄ ꯍꯩꯅꯧꯗꯤ ꯀꯃꯟ ꯂꯩꯔꯤꯕ꯭ꯔꯣ ꯂꯩꯇꯕ꯭ꯔꯣ ꯑꯇꯣꯞ ꯄꯗꯨꯖꯨ ꯂꯩꯔꯗꯤ ꯑꯦ ꯆꯅꯤ ꯐꯥꯅꯕ ꯑꯃꯥꯁꯨ ꯂꯧꯅꯤꯡꯕ
ꯌꯥꯏ ꯌꯥꯏ ꯏꯆꯦꯅ ꯄꯥꯝꯕꯗꯣ ꯑꯗꯣꯗꯨꯝ ꯈꯜꯂ ꯂꯧꯕ ꯌꯥꯅꯤ
ꯑꯗꯣ ꯑꯥ ꯃꯣꯏꯗ ꯑꯉꯥꯡꯖꯤꯡꯗꯨꯗ ꯈꯔ ꯐꯖꯅ ꯍꯥꯏꯌꯣ ꯍꯦꯛꯄ ꯃꯇꯝꯗ ꯑꯩꯈꯣꯏꯒꯤ ꯑꯥ ꯐꯖꯅ ꯃꯥꯒꯤ ꯃꯈꯣꯛ ꯃꯈꯣꯛꯇꯣ ꯌꯥꯎꯔꯒ ꯌꯥꯝ ꯁꯥꯡꯗꯕꯤꯗꯀꯣ
ꯎꯝ
ꯑꯗꯨ ꯍꯦꯛꯑꯣ ꯑꯗꯨꯒ ꯄꯣꯞ ꯄꯣꯞ ꯊꯥꯗꯕ ꯅꯠꯇꯕ ꯍꯥꯏꯗꯤ ꯑꯩꯈꯣꯏꯗꯤ ꯑꯃꯨꯛꯀ ꯕꯖꯥꯔꯗ ꯌꯣꯟꯒꯗꯕꯅꯤꯅ ꯀꯨꯏꯅ ꯊꯝꯒꯗꯕꯅꯤꯅ ꯄꯣꯞꯄꯗꯤ ꯄꯨꯝꯖꯜꯂꯛ ꯀꯅꯤꯕ ꯊꯥꯗꯕ ꯈꯣꯠꯄ ꯇꯧꯔꯗꯤ ꯍꯩꯖꯤꯡꯗꯣ ꯊꯥꯗꯗꯕꯤꯗ ꯑꯃꯃꯝꯇꯪ ꯐꯖꯅ ꯍꯦꯛꯑꯣꯅ ꯅꯪꯅ ꯈꯔ ꯁꯣꯏꯗꯅꯕ ꯁꯤꯟꯅꯒ꯭ꯔꯣꯅꯦ ꯑꯉꯥꯡꯖꯤꯡꯗ
ꯍꯣ ꯍꯣꯢ ꯑꯩ ꯁꯤꯟꯅꯒ꯭ꯔꯒꯦ ꯏꯆꯦ
ꯑꯗꯣ ꯍꯧꯖꯤꯛꯄꯨ ꯀꯥꯏꯗꯥꯏ ꯂꯩꯒꯦ ꯐꯥ꯭ꯔꯝꯗ ꯂꯩꯕ꯭ꯔꯣ ꯌꯨꯝꯗ ꯂꯩꯕ꯭ꯔꯣ
ꯍꯧꯖꯤꯛꯁꯤ
ꯎꯝ
ꯐꯥꯝꯗ ꯂꯩꯌꯦ
ꯑꯗꯣ ꯍꯩꯅꯧꯁꯤꯡꯗꯣ ꯑꯥ ꯃꯨꯟꯖꯟꯅꯕꯅꯦ ꯀꯥꯏꯅ ꯍꯤꯗꯥꯛꯀꯗꯤ ꯆꯥꯏꯗꯕ ꯅꯠꯇ꯭ꯔꯣ ꯅꯣꯏꯒꯤꯗꯤ
ꯆꯥꯏꯗꯦꯗ ꯃꯁꯥꯒꯤ ꯃꯨꯟꯖꯕ ꯃꯁꯥꯅ ꯃꯨꯟꯖꯕ ꯉꯥꯛꯇꯅꯤ ꯑꯩꯈꯣꯏꯗꯤ ꯀꯦꯃꯤꯀꯦꯜ ꯀꯩꯀꯥ ꯐꯔꯇꯤꯂꯥꯏꯖꯔ ꯑꯝꯕꯥꯎ ꯁꯤꯖꯤꯟꯅꯗꯦꯕ ꯃꯁꯥꯒꯤ ꯍꯧꯖꯕꯒ ꯁꯦꯝꯖꯕ ꯄꯣꯠ ꯉꯥꯛꯇꯅꯦꯕ
ꯑꯣ ꯑꯗꯨꯅꯗꯤ ꯌꯥꯝ ꯐꯩꯌꯦ ꯍꯛꯆꯥꯡꯗꯁꯨ
ꯎꯝ
ꯈꯣꯏꯒꯤ ꯎꯝ ꯃꯄꯥꯟ ꯂꯝꯗꯒꯤ ꯍꯩꯅꯧ ꯄꯨꯁꯜꯂꯛꯏꯁꯤꯡꯁꯦ ꯇꯧꯔꯤꯁꯦ ꯃꯣꯏꯁꯦ ꯍꯤꯗꯥꯛ ꯑꯃꯗꯣ ꯂꯨꯞꯊꯣꯛꯒ ꯄꯨꯁꯜꯂꯛꯑꯦ ꯍꯥꯏꯕ꯭ꯔꯥ ꯀꯩꯅꯣꯝ ꯄꯥꯎ ꯇꯥꯏꯌꯦꯕ
ꯎꯝ
ꯃꯨꯟꯅꯕꯅꯤ ꯀꯥꯏꯅ
ꯃꯥꯅꯤ ꯃꯥꯅꯤ ꯢꯆꯦ
ꯑꯗꯣ ꯑꯗꯨꯃꯥꯏ ꯇꯧꯕꯗꯣ ꯍꯛꯆꯥꯡꯗ ꯁꯣꯛꯢ ꯑꯗꯨꯅ ꯅꯣꯏꯒꯤ ꯍꯤꯗꯥꯛ ꯀꯥꯞꯇꯕꯗꯣ ꯑꯣꯏꯅ ꯌꯣꯟꯕꯅ ꯐꯩꯌꯦ ꯑꯗꯣ ꯑꯩꯅꯦ ꯑꯥ ꯆꯍꯤ ꯈꯨꯗꯤꯡꯒꯤ ꯑꯗꯨꯝ ꯂꯧꯒꯦꯀꯣ ꯑꯩꯒꯤꯁꯨ ꯁꯔꯨꯛ ꯈꯥꯛꯄꯤꯌꯨ ꯑꯩ ꯀꯔꯕꯥꯔ ꯇꯧꯕꯅꯤꯅ
ꯎꯝ ꯌꯥꯏꯌꯦ ꯌꯥꯏꯌꯦ ꯂꯧꯋꯣ ꯏꯆꯦ
ꯑꯗꯣ ꯑꯥ ꯅꯣꯏꯃꯥ ꯍꯣꯏ ꯅꯣꯏꯕꯥ ꯍꯣꯏꯗꯤ ꯅꯥꯗꯕ꯭ꯔꯣ ꯀꯃꯥꯏ ꯀꯃꯥꯏ ꯇꯧꯔꯤꯒꯦ
ꯑꯥ ꯑꯩꯈꯣꯏ ꯕꯥ ꯍꯣꯏꯗꯤ ꯅꯥꯕ ꯍꯥꯏ ꯅꯥꯕꯨꯗꯤ ꯅꯥꯗꯦ ꯑꯗꯣ ꯍꯥꯏꯗꯤ ꯖꯦꯅꯦꯇꯤꯛꯀꯤ ꯑꯩꯈꯣꯏ ꯁꯨꯒꯔ ꯑꯥ ꯂꯩꯕꯗꯨꯗꯤ ꯑꯗꯨꯝ ꯂꯩꯌꯦꯕ
ꯎꯨꯝ
ꯅꯨꯃꯥꯏꯅ ꯇꯧꯔ ꯂꯩꯔꯤ ꯏꯆꯦ
ꯑꯁ ꯑꯗꯣ ꯑꯩꯈꯣꯏꯒꯤꯖꯨꯅꯤꯅꯦ ꯁꯨꯒꯔꯖꯦ ꯑꯃꯨꯛ ꯍꯦꯛ ꯋꯥꯡꯕ ꯑꯃꯨꯛ ꯍꯦꯛ ꯅꯦꯝꯕ ꯍꯥꯏꯗꯤ ꯆꯥꯡ ꯄꯨꯕ ꯉꯝꯗꯕ ꯍꯥꯏꯇꯥꯔꯦꯅꯦ ꯈꯉꯥꯡ ꯈꯪꯋꯥꯡ ꯑꯃꯨꯛ ꯋꯥꯡꯕ ꯈꯪꯅꯦꯝ ꯑꯃꯨꯛ ꯅꯦꯝꯕ ꯁꯨꯃꯥꯏꯅ ꯇꯧꯔ ꯂꯩ ꯀꯃꯥꯏꯅ ꯇꯧꯗꯣꯏꯅꯣ ꯒ꯭ꯌꯥꯟ ꯇꯥꯗꯦ ꯇꯧꯔꯤꯁꯦ ꯀꯅꯥ ꯇꯥꯟꯅꯔꯒ ꯐꯗꯣꯏꯅꯣ ꯈꯪꯗꯦ
ꯑꯗꯨꯕꯨꯗꯤ ꯅꯥꯒ꯭ꯔꯕꯗꯤ ꯌꯥꯝꯅ ꯁ꯭ꯇꯦꯖꯇꯣ ꯌꯥꯝꯅ ꯑꯧ ꯀꯩꯅꯣ ꯋꯥꯡꯗꯕ ꯑꯣꯏꯔꯒꯗꯤ ꯍꯛꯆꯥꯡꯒꯤ ꯑꯈꯣꯏꯅ ꯍꯛꯆꯥꯡ ꯁꯥꯖꯦꯟ ꯇꯧꯔꯒ
ꯇꯥꯕ꯭ꯔꯣ ꯍꯜꯂꯣ ꯈꯪꯗꯦꯅꯦ ꯇꯧꯗꯧꯔꯤꯁꯦ ꯂꯨꯔꯤꯅꯦ ꯎꯨꯝ ꯍꯥ ꯆꯥꯕ ꯊꯛꯄꯖꯤꯖꯨꯅꯦ ꯆꯦꯛꯁꯤꯟꯗꯕ ꯌꯥꯗꯕꯅꯦ ꯇꯧꯔꯤꯖꯦ ꯅꯥꯕ ꯌꯦꯛꯄꯁꯤꯅ ꯃꯔꯣꯟ ꯑꯃ ꯉꯍꯥꯛꯇꯕꯨ ꯆꯠꯊꯣꯛꯄ ꯁꯪꯗꯦ